ꯑꯥ ꯅꯟꯅꯎ ꯀꯩ ꯍꯥꯎ
ꯑꯁ ꯀꯃꯥꯏꯃꯥꯏꯅ ꯇꯧꯔꯤꯒꯦ
ꯑꯩꯔꯣ ꯑꯁꯉ ꯑꯃꯨꯛ ꯅꯣꯡꯉꯥꯅꯤ ꯑꯃꯨꯛ ꯅꯨꯃꯤꯠ ꯇꯥꯅꯤ ꯑꯃꯨꯛ ꯅꯣꯡꯉꯥꯅꯤ ꯑꯃꯨꯛ ꯅꯨꯃꯤꯠ ꯇꯥꯅꯤ ꯑꯗꯨꯝ ꯂꯩꯔꯤ ꯍꯧꯖꯤꯛꯁꯨ ꯑꯗꯨꯝ ꯐꯝꯃꯤ
ꯑꯗꯨ ꯆꯥꯛꯀꯧꯕꯁꯨ ꯅꯪꯁꯜꯂꯛꯑꯦ ꯑꯗꯣ
ꯍꯣꯏꯅꯦ
ꯆꯀꯨ ꯍꯀꯨꯗ꯭ꯔꯦ
ꯀꯨꯏꯗ꯭ꯔꯦ ꯀꯨꯏꯗ꯭ꯔꯦ ꯑꯩꯁꯨ ꯍꯧꯖꯤꯛꯇ
ꯏꯒꯤꯁꯨ ꯑꯩꯅ ꯍꯟꯗꯛꯇꯤ ꯈꯨꯗꯣꯜ ꯆꯥꯎꯅ ꯇꯝꯒꯦꯗꯤ ꯈꯜꯂꯤꯌꯦ
ꯍꯦꯔ ꯀꯩ ꯇꯧꯒꯦ ꯍꯥꯏꯅꯣꯅꯦ
ꯑꯁ ꯃꯃꯥꯡꯒꯤ ꯆꯥꯛꯀꯧꯕꯗꯗꯤ ꯅꯃꯎꯁꯨ ꯀꯩꯀꯥ ꯁꯦꯜ ꯅꯨꯡꯒꯤ ꯄ꯭ꯔꯣꯕ꯭ꯂꯦꯝ ꯈꯔ ꯂꯩꯕꯗꯒꯤ ꯉꯝꯍꯧꯗ꯭ꯔꯦꯗꯅ ꯑꯗꯣ ꯍꯇꯥ ꯗꯤ ꯑꯩꯅ ꯈꯔ ꯀꯩ ꯀꯩꯅꯣ ꯈꯔ ꯀꯣ ꯇꯧꯒꯦꯗꯤ ꯈꯟꯖꯕ ꯑꯗꯣ ꯑꯊꯨꯕꯗ ꯏꯆꯦꯒꯤ ꯆꯥꯛꯀꯧꯕꯩ ꯄꯥꯎ ꯍꯥꯏꯕ ꯂꯥꯛꯑꯗꯧꯅꯤ
ꯂꯥꯎꯑꯣ ꯂꯥꯎꯑꯣ ꯆ ꯆꯔ ꯆ ꯀꯧꯕꯒꯤ ꯄꯥꯎ ꯍꯥꯏꯕ ꯂꯥꯛꯑꯣ ꯑꯗꯨꯒ ꯑꯩꯁꯨ ꯉꯥꯏꯔꯒ ꯂꯩꯔꯝꯃꯒꯦ ꯑꯗꯣ ꯅꯪ ꯂꯥꯛꯇ꯭ꯔꯤꯉꯩꯗ ꯍꯥꯟꯅ ꯃꯥꯡꯖꯧꯅꯅ ꯄꯥꯎꯗꯨ ꯄꯤꯔꯛꯎꯀꯣ
ꯑꯦ ꯄꯤꯔꯛꯀꯗꯣꯏꯅꯤ ꯄꯤꯔꯛꯀꯗꯣꯏꯅꯦ ꯍꯥꯏꯗꯤ ꯑꯩꯁꯨ ꯍꯟꯗꯛ ꯆ ꯊꯕꯛꯁꯤ ꯈꯤꯇꯪꯅꯤ ꯆꯤꯜꯂꯦꯕ ꯑꯗꯨꯗꯨꯅ ꯍꯥꯏꯕꯗꯤ ꯏꯆꯦꯗꯨ ꯆꯂꯝꯒꯅꯤ ꯑꯩꯗꯧꯅ ꯑꯉ ꯑꯉꯣ ꯀꯥꯏꯕ ꯂꯩꯔꯕꯅꯤꯅ
ꯃꯥꯅꯦ
ꯑꯗꯨꯗ ꯑꯗꯨ ꯅ ꯍꯇ ꯂꯥꯛꯁꯤꯟ ꯌꯥꯄꯣꯠꯇꯗꯤ ꯄꯥꯎ ꯍꯥꯟꯅ ꯐꯥꯎꯅꯔꯒ ꯇꯧꯒꯗꯣꯏꯅꯦ
ꯃꯥꯅꯦ ꯑꯩꯁꯨ ꯅꯪ ꯍꯥꯟꯅ ꯄꯥꯎ ꯄꯤꯔꯛꯑꯣ ꯍꯥꯏꯁꯦ ꯑꯩꯁꯨ ꯁꯣꯝꯗ ꯑꯉꯥꯡ ꯁ꯭ꯀꯨꯜ ꯂꯧꯊꯣꯛ ꯂꯧꯁꯤꯟ ꯊꯤꯟꯗꯣꯛ ꯊꯤꯟꯖꯤꯟ ꯇꯨꯋꯁꯟ ꯊꯤꯟꯗꯣꯛ ꯊꯤꯟꯖꯤꯟ ꯇꯧꯕꯅꯤꯅꯅꯦ ꯇꯥꯏꯃꯤꯡꯗꯣ ꯆꯥꯟꯅꯗ꯭ꯔꯦ ꯁꯤꯦ ꯅꯨꯡꯉꯥꯏꯇꯦꯗꯅ
ꯃꯥꯅꯦ ꯃꯥꯅꯦ ꯑꯗꯨꯕꯨꯗꯤ ꯆꯨꯝꯃꯦ
ꯑꯩ ꯅꯪꯁꯨ ꯆꯥꯕ ꯊꯛꯄ ꯄꯥꯝꯖꯕꯅꯤꯅ ꯆꯦ ꯅꯍꯥꯟ ꯅ ꯂꯣꯟꯗꯅ ꯂꯩꯗꯅ ꯑꯣꯗꯔꯒ ꯇꯧꯗꯅ ꯊꯝꯃꯝꯒꯦꯕ
ꯑꯦꯦ
ꯀꯩꯀꯩ ꯆꯥꯅꯤꯡꯗꯦ
ꯑꯁ ꯈꯪꯗꯦꯗ ꯍꯧꯖꯤꯛꯀꯥꯟꯁꯦ ꯆꯥꯅꯤꯡ ꯊꯛꯅꯤꯡꯕꯗꯤ ꯏꯄꯣꯛꯄꯣꯛꯇꯦ ꯑꯥ ꯋꯦꯗꯔꯁꯤꯅ ꯑꯃꯨꯛ ꯁꯥ ꯑꯃꯨꯛ ꯏꯪ ꯀꯌꯥꯝ ꯇꯥꯗꯗꯤ ꯆꯥꯅꯤꯡ ꯊꯛꯅꯤꯡꯕꯗꯤ ꯀꯌꯥꯃꯅ ꯇꯥꯕ ꯌꯥꯗꯦꯗꯁꯦ
ꯑꯗꯨꯗꯤ ꯐꯔꯦꯅꯦ ꯋꯦꯗꯔꯁꯤꯒ ꯆꯥꯟꯅꯕ ꯑꯩꯈꯣꯏ ꯃꯩꯇꯩꯒꯤꯁꯨ ꯑꯣꯏꯕ ꯁꯤꯡꯖꯨ ꯑꯃ ꯇꯧꯔꯝꯃꯒꯦ ꯑꯗꯒꯤ ꯁꯤꯡꯖꯨ ꯄꯥꯛꯅꯝ ꯑꯗꯨ ꯑꯣꯏꯅ ꯇꯧꯔꯁꯤꯅꯦ ꯅꯪ ꯑꯗꯒꯤ ꯌꯦꯟ ꯉꯧꯕ ꯑꯃꯁꯨ ꯌꯥꯎꯍꯜꯂꯒꯦ
ꯑꯗꯨ ꯌꯥꯝ ꯍꯥꯎꯕꯅꯤ ꯎꯝ
ꯎ ꯃꯥꯅꯦ ꯑꯗꯨꯃꯥꯏꯅ ꯇꯧꯔꯁꯤ ꯑꯗ ꯁ꯭ꯋꯥꯏꯗꯁꯨ ꯑꯩꯈꯣꯏ ꯁ꯭ꯋꯥꯏꯗꯁꯨ ꯗꯨꯀꯥꯟ ꯑꯃ ꯈꯔ ꯍꯪꯉꯛꯑꯦ ꯑꯅꯧꯕ
ꯑꯥ
ꯑꯗꯣ ꯃꯣꯏꯗꯣ ꯌꯥꯝ ꯍꯥꯎꯋꯦ ꯍꯥꯏꯅꯁꯨ ꯍꯥꯏꯅꯩ ꯑꯩꯕꯨꯗꯤ ꯆꯥꯔꯨꯗ꯭ꯔꯤ
ꯑꯥ ꯑꯣ ꯏꯁꯤ ꯍꯣꯏꯒꯤ ꯃꯅꯥꯛꯇ ꯗ ꯑꯅꯧꯕ ꯑꯃ ꯍꯥꯡꯉꯤ ꯇꯧꯕꯗꯨꯔꯥ꯫
ꯑꯥ ꯑꯥ ꯑꯥ ꯑꯅꯧꯕ ꯑꯃꯠꯇ ꯅꯠꯇꯦ ꯃꯌꯥꯝ ꯍꯪꯉꯛꯦ꯫ ꯑꯦ ꯍꯟꯗꯛꯇꯤ꯫
ꯑꯣ ꯑꯁ ꯏꯆꯦ ꯄꯔꯦꯡꯗꯨ ꯃꯤ ꯑꯗꯨꯝ ꯍꯥꯏꯅꯤꯡꯉꯦ ꯑꯗꯨꯝ ꯍꯥꯎꯋꯤ ꯈꯣꯠꯂꯤ ꯀ ꯑꯗꯨꯝ ꯍꯥꯏꯅꯩꯌꯦꯕ ꯑꯗꯨꯏꯗꯣ꯫
ꯑ ꯍꯋꯦ ꯍꯋꯦ ꯀꯩꯩꯅ ꯇꯅꯦ ꯃꯅꯥꯛ ꯅꯛꯄꯗ ꯀꯣꯂꯦꯖ ꯇꯝꯐꯝꯗꯒꯤ ꯂꯩꯁꯜꯂꯕꯅꯤꯅ ꯑꯗꯨꯝ ꯁꯥꯇ꯭ꯔ ꯀꯔꯤ ꯀꯅꯥ ꯆꯥꯕꯗꯣ ꯑꯗꯨ ꯑꯗꯨ ꯅꯁ ꯑꯗꯨ ꯑꯣꯏꯕꯒꯤꯅꯦ ꯃꯣꯏꯅ ꯍꯟꯗꯛ ꯑꯅꯧꯕ ꯃꯌꯥꯝ ꯍꯥꯡꯒꯠꯅꯔꯛꯏꯁꯦ꯫ ꯑꯗꯨꯅ ꯍꯥꯎꯋꯦꯁ ꯁꯨ ꯍꯥꯏꯅꯩ ꯑꯩꯕꯨꯗꯤ ꯆꯥꯗ꯭ꯔꯤ ꯑꯗꯨꯅ ꯅꯪ ꯂꯥꯛꯄ ꯅꯨꯃꯤꯠꯇꯥ ꯄꯨꯜꯂꯞ ꯂꯩꯔꯒ ꯆꯥꯃꯤꯟꯅꯔꯁꯦ ꯃꯈꯜ ꯃꯊꯦꯜ ꯃꯌꯥꯝ꯫
ꯐꯔꯦꯅꯦ ꯑꯗꯣ ꯑꯩꯅꯁꯨ ꯈꯔ ꯄꯔꯛꯀꯅꯤꯗ ꯑꯗꯨꯕꯨꯗꯤ꯫
ꯎꯝ ꯌꯥꯏꯗ ꯌꯥꯏꯗ ꯄꯣꯔꯛ ꯇꯁꯨ ꯌꯥꯏ ꯗꯅꯤꯡꯉꯣ ꯆꯥꯛꯕꯨꯅꯃꯤꯇꯨꯗꯥꯏ ꯅꯪꯅ ꯍꯦꯛꯇ ꯇꯧꯊꯔꯛꯑꯣ꯫
ꯃꯥꯅꯤ꯫ ꯑꯦ ꯑꯩ ꯂꯥꯛꯄ ꯅꯨꯃꯤꯠꯇꯨꯗ ꯆꯥ ꯆꯉꯥꯡꯒꯗ ꯍꯥꯎꯅ ꯂꯨꯝꯒꯗꯧꯅꯤ꯫
ꯆꯥꯉꯥꯡ ꯑꯣꯏꯅ ꯊꯛꯁꯦ ꯍꯥꯏꯔꯣ ꯆꯥꯉꯧ ꯑꯣꯏꯅ
ꯑꯁ ꯆꯉꯥꯡꯅ ꯍꯥꯎꯅꯤꯌꯦ ꯁꯤꯡꯖꯨ ꯅꯨꯡ ꯀꯩꯅꯨꯡ ꯌꯥꯎꯅ ꯆꯉꯥꯡꯅꯗꯤ ꯍꯥꯎꯗꯣꯏꯅꯦ꯫
ꯌꯥꯏ-ꯌꯥꯏ ꯆꯉꯥꯡ ꯇꯧꯔꯁꯦ ꯑꯗꯨꯒ ꯆꯉꯥꯡꯗꯨꯗ ꯀꯩꯅꯣ ꯁꯨꯝꯖꯤꯜꯂꯁꯦ ꯆꯝꯄ꯭ꯔꯥ ꯁꯨꯝꯖꯤꯜꯂꯒ ꯊꯛꯁꯦ꯫
ꯑꯁ ꯑꯗꯨꯅ ꯑꯁ ꯑꯗꯨꯗꯤ ꯃꯩ ꯇꯥꯔꯦ ꯀꯩꯅꯣ꯫
ꯎꯝ ꯑꯗꯣ ꯆꯥꯛꯀꯧꯕ ꯆꯩꯔꯥꯎꯕ ꯅꯨꯃꯤꯠꯁꯦ, ꯅꯠꯇꯦ ꯎꯝ ꯆꯥꯛꯀꯧꯕ ꯅꯨꯃꯤꯠꯁꯦ ꯀꯩ-ꯀꯩ ꯑ ꯆꯥꯅꯤꯡꯒꯦ ꯅꯪꯕꯨ ꯑꯍꯜ ꯂꯃꯟꯁꯤꯡꯗꯤ ꯗꯥꯏꯕꯤꯇꯤꯁ ꯂꯩꯕꯅꯤꯅ, ꯑꯊꯨꯝ ꯑꯍꯥꯎꯁꯦ ꯀꯩꯁꯨ ꯆꯥꯅꯤꯡ ꯗꯤ ꯍꯥꯏꯔꯛꯀꯅꯤ ꯑꯗꯣ ꯅꯪꯒꯤꯗꯤ ꯑꯗꯨꯝ ꯑꯩꯅ ꯈꯪꯅ ꯒꯨꯂꯥꯗꯣ ꯑꯗꯨꯝ ꯄꯔꯛꯑꯅꯤꯗ꯫
ꯑꯁ ꯑꯇꯩ ꯑꯇꯩ ꯆꯥꯕ ꯊꯛꯄꯗꯤ ꯀꯩꯁꯨ ꯌꯥꯝꯅꯐ ꯍꯥꯏꯅꯤꯡꯗ꯭ꯔꯦꯗ ꯑꯩꯁꯦ ꯑꯩꯅ ꯄꯥꯝꯕ ꯗꯤ ꯏꯆꯦ ꯂꯥꯛꯑꯒ ꯄꯨꯟꯅ ꯆꯥꯛ ꯆꯔꯥ ꯑꯃ ꯆꯥꯔꯒ, ꯃꯣꯄꯥ ꯑꯣꯏꯕ ꯑꯩꯅ ꯈꯨꯗꯣꯜ ꯇꯝꯖꯕ ꯑꯩꯅ ꯄꯥꯝꯖꯔꯤꯁꯦ꯫ ꯍꯔꯥꯎ-ꯍꯔꯥꯎ ꯆꯥꯛ ꯆꯥꯃꯤꯟꯅꯕ ꯍꯔꯥꯎ ꯍꯔꯥꯎꯅ ꯁꯨꯃꯥꯏꯅ ꯇꯧꯃꯤꯟꯅꯕ ꯁꯤꯅꯤ ꯑꯩꯅ ꯄꯥꯝꯖꯔꯤꯁꯤ꯫ ꯆꯥꯕꯤ ꯊꯛꯄꯤꯗꯨꯗꯤ, ꯍꯣꯏ ꯉꯥ ꯆꯔꯥ ꯑꯃ ꯆꯥꯅꯤꯀꯣ ꯑꯗꯨ ꯈꯪꯗꯦ ꯏꯆꯦꯅ ꯂꯩꯔꯛꯀꯤꯕꯨꯗꯤ ꯈꯪꯗꯦ ꯑꯩꯒꯤ ꯃꯣꯠꯇꯗꯤ ꯌꯥꯝ ꯂꯩꯔꯛꯇꯁꯨ ꯌꯥꯅꯤꯗ ꯏꯆꯦ꯫
ꯍꯣꯏ-ꯍꯣꯏ ꯑꯩꯅ ꯈꯪꯅ ꯑꯗꯨꯝ ꯄꯣꯔꯛꯑꯒꯦ ꯍꯩ ꯔꯥ ꯈꯔꯅꯦ ꯑꯗꯣ ꯂꯥꯏꯅ ꯂꯥꯏꯙꯧꯅꯦ ꯏꯙꯧꯅꯦ ꯀꯠꯅꯕ ꯂꯐꯣꯏ ꯂꯐꯥꯡ ꯆꯪ ꯊꯣꯛꯄꯗꯤ ꯂꯩꯔꯛꯇꯕ ꯌꯥꯔꯣꯏ ꯂꯥꯏꯒꯤ ꯇꯤꯟꯒꯤ ꯁꯣꯏꯗꯅꯕꯗꯨꯗꯤ ꯏꯆꯦꯅ ꯈꯪꯅ ꯂꯩꯔꯛꯑꯒꯦ
ꯁꯦ
ꯑꯗꯨꯒ ꯑꯗꯨꯝ ꯑꯆꯥꯄꯣꯠ ꯑꯗꯒꯤ ꯀꯛꯋꯥ ꯋꯥꯇꯤꯟ ꯑꯩꯈꯣꯏ ꯃꯩꯇꯩꯒꯤ ꯑꯣꯏꯕ ꯀꯛꯋꯥ ꯋꯥꯇꯤꯟꯒꯗ ꯄꯣꯔꯛꯀꯦꯕ
ꯑꯍꯥꯎꯕꯅꯤꯅꯦꯁꯦ ꯌꯥꯏꯅꯦ ꯑꯗꯨꯗꯤ ꯑꯗꯨꯗꯤ ꯑꯉꯥꯡꯗꯨꯁꯨ ꯄꯨꯕꯤ ꯁꯦ
ꯄꯣꯔꯛꯇꯣꯏꯅꯤ ꯄꯣꯔꯛꯇꯣꯏꯅꯤ ꯀꯦꯔꯒ ꯐꯅꯦꯛꯀ ꯁꯦꯠꯍꯜꯂꯒ ꯄꯣꯔꯛꯀꯗꯣꯏꯅꯦ ꯅꯨꯄꯤ ꯃꯆꯥꯁꯨ ꯑꯣꯏꯕꯅꯤꯅ ꯅꯤꯉꯣꯜ ꯆꯥꯛꯀꯧꯕ ꯆꯠꯆꯕꯅꯤꯅ ꯐꯅꯦꯛꯀ ꯁꯦꯠꯂꯒ ꯂꯦꯁꯣꯟ ꯐꯨꯔꯤꯠꯀ ꯂꯤꯠꯍꯜꯂꯒ
ꯌꯥꯏ ꯌꯥꯏ ꯑꯁ ꯆꯥꯅꯣꯡꯅ ꯊꯤꯟꯕꯗꯣ ꯐꯖꯕꯅꯦꯕ ꯑꯉꯥꯡꯅꯒ ꯌꯥꯝ ꯅꯨꯡꯁꯤꯕꯅꯦ ꯍꯥꯏꯇꯥꯔꯦꯅꯦ ꯐꯅꯦꯛꯀ ꯄꯤꯛꯇꯛ ꯂꯥꯛꯇꯛꯀ ꯁꯦꯠꯂꯒ ꯇꯧꯕꯗꯣ
ꯃꯥꯅꯦ ꯃꯥꯅꯦ ꯆꯟꯗꯣꯟꯒ ꯊꯤꯜꯂꯒ ꯄꯔꯛꯀꯗꯣꯏꯅꯦ ꯃꯥꯁꯨ ꯕꯦꯦꯛ ꯃꯆꯥ ꯑꯃꯒ ꯌꯥꯜꯍꯜꯂꯛ
ꯑꯣꯏꯣꯏꯅꯦ ꯑꯣꯏꯣꯏꯅꯦ ꯑꯗꯨꯏꯁꯦ ꯑꯉꯥꯡꯒꯤꯗꯤ ꯀꯔꯤ ꯍꯥꯞꯁꯤꯒꯁꯦ
ꯑꯦ ꯑꯩꯗꯤ ꯑꯗꯨ ꯍꯥꯏꯕ ꯂꯩꯇꯦ ꯑꯩꯅꯗꯤ ꯑꯗꯣ ꯅꯣꯏꯅ ꯃꯆꯦ ꯑꯃ ꯑꯣꯏꯕ ꯃꯆꯦ ꯑꯃꯗ ꯅꯨꯡꯁꯤꯕꯤꯕꯒꯤ ꯅꯣꯏꯅ ꯇꯝꯕꯤꯔꯛꯄꯗꯣ ꯑꯗꯨ ꯑꯣꯏꯅ ꯑꯗꯨ ꯑꯗꯨꯝ ꯑꯩꯅ ꯍꯔꯥꯎꯅ ꯄꯨꯔꯅꯤ ꯑꯉꯥꯡꯒꯤ ꯑꯗꯨ ꯍꯥꯏꯕ ꯂꯩꯇꯦ ꯑꯗꯥ ꯍꯥꯏꯕ ꯂꯩꯇꯦ ꯀꯔꯤꯝꯇ ꯂꯩꯒꯅꯨ ꯅꯣꯏꯅ ꯇꯝꯅꯤꯡꯕ ꯈꯨꯗꯣꯜ ꯃꯆꯥ ꯑꯃ ꯅꯨꯡꯁꯤꯅ ꯍꯔꯥꯎꯅ ꯊꯃꯣꯏ ꯁꯦꯡꯅ ꯇꯝꯕꯤꯔꯛꯄꯗꯣ ꯑꯗꯨꯅꯤ ꯏꯆꯦꯅ ꯄꯥꯝꯕꯗꯤ
ꯐꯔꯦꯅꯦ ꯏꯆꯦ ꯑꯩ ꯏꯆꯦꯒꯤꯗꯃꯛꯇ ꯅꯨꯧꯄꯥꯅ ꯈꯪꯅ ꯇꯧꯖꯔꯛꯑꯒꯦ
ꯎꯝ ꯑꯗꯣ ꯏꯆꯦꯁꯨ ꯈꯜꯂꯝꯃꯤꯅꯦ ꯍꯧꯖꯤꯛꯇ ꯑꯩꯁꯦ ꯅꯤꯉꯣꯜ ꯆꯥꯛꯀꯧ ꯅꯨꯄꯤ ꯑꯣꯏꯕꯤ ꯍꯥꯏꯔꯦꯗꯅ ꯅꯤꯡꯉꯣ ꯆ ꯁꯥꯈꯥꯎ ꯁꯅꯂ ꯁꯤꯗ ꯑꯩꯈꯣꯏꯁꯨ ꯀꯦ ꯍꯧꯧꯗꯅ ꯆꯠꯅꯤꯡꯉꯤꯕꯅꯤ ꯑꯗꯨꯅ ꯀꯔꯤ ꯐꯤꯔꯣꯜ ꯁꯦꯠꯁꯤꯒꯦ ꯀꯔꯤ ꯃꯆꯨ ꯁꯦꯠꯁꯤꯒꯦꯅ ꯈꯜꯂꯝꯃꯤꯅꯦ ꯆꯤꯆꯦꯁꯨ ꯍꯧꯖꯤꯛ
ꯑꯁ ꯁꯤꯗꯗꯤꯀꯣ ꯑ ꯄꯛꯄ ꯃꯆꯨ ꯑ ꯑꯃꯗꯤ ꯂꯩꯕꯅꯤꯍꯦ ꯑꯁ ꯑꯩꯈꯣꯏꯒꯤ ꯃꯦꯔꯨꯟꯒ ꯍꯥꯏꯔꯛꯀ ꯑꯣꯏꯕ ꯄꯤꯡꯒ ꯍꯥꯏꯔꯛꯀ ꯑꯣꯏꯕ ꯁꯤ ꯌꯥꯝ ꯐꯖꯕ ꯏꯆꯦꯅꯒ ꯁꯦꯠꯂꯛꯄꯁꯦ ꯄꯨꯔꯥ ꯅꯍꯥꯛ
ꯑꯗꯨꯗꯤ ꯑꯗꯨꯒ ꯃꯥꯟꯅꯕ ꯔꯥꯅꯤ ꯑꯃꯕꯨ ꯂꯩꯈꯤꯕꯅꯤꯅꯦ
ꯑꯁ ꯏꯦ ꯔꯥꯅꯤꯗꯨ ꯇꯥꯛꯑꯝꯅꯤ ꯍꯥꯏ ꯑꯗꯨꯗꯤ
ꯑ ꯇꯥꯡꯈꯤꯕꯅꯦ ꯊꯥꯏꯅ ꯂꯩꯒꯤꯈꯤꯕꯅꯤꯅꯦ ꯑꯗꯨꯁꯨ ꯀꯩꯅꯣꯝꯃ ꯇꯧꯕꯒꯤꯗ ꯂꯩꯈꯤꯕꯅꯦ ꯑꯩ ꯀꯥꯎꯗꯤ ꯀꯥꯎꯔꯦ
ꯁꯦꯗꯧꯔꯕꯣ ꯏꯆꯦ ꯍꯥꯟꯅ ꯑꯗꯨꯕꯣ
ꯑ ꯁꯦꯠꯂꯨꯔꯦ ꯑꯗꯣ ꯑꯃꯨꯛꯀ ꯁꯨꯗꯣꯛꯑꯒ ꯅꯍꯧꯅꯅ ꯐꯤ ꯐꯤꯁꯨꯕꯤꯗ ꯄꯤꯔꯒ ꯁꯨꯍꯜꯂꯒ ꯏꯁꯇꯤꯒ ꯅꯥꯟꯅ ꯇꯛꯂꯛꯑꯒ ꯅꯪꯅ ꯅꯪꯅꯁꯨ ꯍꯥꯏꯕ ꯃꯆꯨꯗꯣ ꯑꯗꯨ ꯏꯆꯦꯁꯨ ꯑꯗꯨꯝ ꯄꯥꯝꯃꯦ ꯑꯗꯨ ꯑꯣꯏꯅ ꯁꯦꯠꯂꯛꯑꯒꯦ
ꯍꯣꯏꯁꯦ ꯑꯁ ꯑꯗꯣ ꯍꯧꯖꯤꯛꯇꯤꯁꯦ ꯀꯂꯔꯒ ꯁꯪꯕ ꯌꯥꯝ ꯌꯥꯔꯝꯅꯤꯀꯣ
ꯌꯥꯔꯝꯅꯤ ꯌꯥꯔꯝꯅꯤ ꯐꯤꯒꯁꯦ ꯍꯧꯖꯤꯛꯀꯥꯟꯗꯤꯅꯦ ꯔꯥꯅꯤ ꯐꯤꯁꯦ ꯃꯆꯨ ꯄꯥꯝꯗ꯭ꯔꯦ ꯑꯗꯨꯅ ꯃꯆꯨꯁꯦ ꯊꯣꯛ ꯂꯧꯊꯣꯛꯑꯅꯤ ꯑꯗꯨꯒ ꯑꯩꯈꯣꯏꯅ ꯑꯄꯥꯝꯕ ꯃꯆꯨꯗꯣ ꯑꯗꯨ ꯑꯗꯨꯝ ꯁꯪꯕ ꯌꯥꯔꯦ ꯍꯧꯖꯤꯛꯀꯥꯟꯗꯤ ꯌꯥꯝ ꯅꯨꯡꯉꯥꯏꯔꯦꯗ
ꯑꯁ ꯆꯥꯎꯈꯠꯂꯛꯄꯁꯤꯁꯦ ꯌꯥꯝ ꯊꯤ ꯅꯨꯡꯉꯥꯏꯕꯅꯦ
ꯎꯝ ꯑꯗꯨꯅ ꯑꯩꯅ ꯑꯗꯨ ꯀꯀ ꯃꯆꯨ ꯄꯤꯡ ꯍꯣꯏ ꯍꯥꯏꯗꯤ ꯑꯗꯨꯔ ꯒꯨꯂꯥꯞ ꯃꯆꯨ ꯍꯣꯏ ꯑꯗꯒꯤ ꯍꯩꯈꯥ ꯑꯄꯠꯄ ꯃꯆꯨ ꯑꯗꯨꯒꯨꯝꯕ ꯑꯃ ꯁꯦꯠꯇꯧꯔꯕꯅꯤꯅ ꯏꯆꯥꯅꯨꯄꯤꯁꯤꯅ ꯍꯪꯒꯄꯥꯟ ꯑꯣꯏꯅ ꯁꯦꯠꯍꯜꯂꯒꯦ ꯐꯅꯦꯛꯁꯦ ꯑꯗꯨꯗꯤ
ꯑꯗꯨꯝ ꯐꯔꯁꯦ ꯄꯛꯆꯔꯅꯤ
ꯄꯛꯆꯔꯅꯤ ꯑꯗꯨꯅ
ꯏꯕꯥꯏꯅ ꯊꯤꯜꯂꯛꯀꯗꯣꯏ ꯅ ꯇꯧꯔꯤꯁꯦ
ꯊꯤꯜꯂꯛꯀꯗꯣꯏꯅꯦ ꯊꯤꯜꯂꯛꯀꯗꯣꯏꯅꯦ ꯊꯤꯜꯍꯟꯗꯣꯏꯅꯦ
ꯍꯈꯣꯏꯅꯦ ꯏꯆꯦ ꯃꯊꯪ ꯂꯥꯛꯀꯅꯣꯕ ꯏꯕꯥ ꯏꯅꯒ ꯊꯤꯟꯕꯗꯣ ꯃꯤ ꯃꯥꯡꯗ ꯌꯦꯡꯕꯗ ꯑ ꯗ ꯌꯥꯝꯅ ꯐꯖꯕ ꯑꯃꯗꯤ ꯑꯣꯏꯕꯅꯦ ꯚ ꯏꯕꯥꯏꯅꯒ ꯊꯤꯜꯂꯛꯄꯗꯣ
ꯃꯥꯅꯦ ꯃꯥꯅꯦ ꯑꯗꯣ ꯑꯩꯗꯣ ꯑꯩꯅ ꯈꯜꯂꯤꯁꯦ ꯍꯟꯗꯛ ꯅꯤꯉꯣꯜ ꯆꯥꯛꯀꯧꯕꯒꯤ ꯑꯩꯅ ꯒꯦꯠꯇ ꯂꯥꯛꯄ ꯃꯇꯝꯗ ꯑꯩꯁꯦ ꯄꯣꯠ ꯆꯩꯁꯤꯡꯗꯣ ꯑꯩꯈꯣꯏ ꯃꯩꯇꯩꯒꯤ ꯑꯣꯏꯕ ꯊꯥꯏꯅꯗꯒꯤ ꯆꯠꯅꯔꯛꯄ ꯐꯁꯨ ꯐꯖꯕ ꯁꯦꯡꯒꯥꯗꯒ ꯍꯥꯞ ꯀꯞꯄꯒ ꯄꯣꯔꯛꯄꯗꯣ
ꯑꯥ ꯑꯥ
ꯐꯤꯔꯒ ꯀꯨꯄꯒ ꯇꯧꯕꯗꯣ ꯑꯗꯨꯃꯥꯏꯅ ꯄꯣꯔꯛꯀꯦ
ꯑꯁ ꯑꯗꯨꯗꯤꯁꯦ ꯌꯥꯝ ꯐꯕꯩ ꯋꯥꯅꯤꯒꯤꯅꯤ ꯇꯧꯕ ꯇꯧꯗ꯭ꯔꯔꯤ ꯍꯧꯖꯤꯛꯀꯥꯟꯗꯤ ꯑꯗꯨꯏ ꯑꯗꯨꯏ ꯄꯣꯠꯇꯣ ꯑꯗꯨꯏ ꯁꯤꯁꯇꯦꯝꯗꯣ ꯍꯧꯖꯤꯛꯀꯥꯟ ꯌꯥꯝ ꯇꯧꯗ꯭ꯔꯦꯅꯦ ꯀꯥꯎꯕ ꯀꯥꯎꯅꯈ꯭ꯔꯕ ꯈꯪꯗꯦꯅꯤ ꯃꯤꯁꯤꯡꯁꯦ
ꯑꯗꯣ ꯍꯟꯗꯛꯇꯤ ꯑꯩ ꯑꯗꯨꯃꯥꯏꯅ ꯇꯧꯒꯦꯅ ꯈꯜꯂꯦ ꯑꯗꯨꯅ ꯇꯤꯆꯦꯁꯦ ꯑꯗꯨꯃꯥꯏꯅ ꯇꯧꯔꯒ ꯑꯣꯏꯅ ꯂꯥꯛꯑꯒꯦ ꯊꯦꯡꯒꯥꯗꯒ ꯇꯧꯔꯒ ꯊꯥꯡꯒꯠꯂꯒꯒ ꯌꯨꯕꯤꯒꯒ ꯍꯥꯞꯄꯒ ꯄꯨꯔꯒ ꯂꯥꯛꯄꯗꯣ
ꯑꯥ
ꯑꯗꯨꯒ ꯅꯪꯅ ꯊꯣꯡꯒꯥꯟꯗ ꯀꯩꯅꯣ ꯈꯨꯗꯩ ꯑꯃ ꯁꯦꯠꯂꯒ ꯉꯥꯏꯔꯝ ꯇꯥꯕ
ꯃꯥꯅꯦ ꯃꯣꯖꯥ ꯐꯨꯔꯤꯀꯠ ꯂꯤꯠꯂ ꯉꯥꯏꯔꯝꯗꯅꯤꯗ꯭ꯔꯤꯁꯦ ꯑꯗꯨꯒꯤꯗꯤ ꯅꯩꯗꯣꯔꯤꯕꯅꯤ ꯆꯥꯛꯀꯧꯕꯒꯤ ꯆꯥꯛꯀꯗꯣ ꯅꯨꯄꯥꯅ ꯌꯦꯟꯗꯗꯣꯏꯅꯤꯅꯦ ꯉꯔꯥꯒꯗꯣ ꯌꯦꯟꯗꯣꯔꯤꯕꯅꯤꯅꯦꯅ ꯅꯨꯄꯥꯅ
ꯑꯁ ꯉꯥꯏ ꯉꯝꯗ꯭ꯔꯦ ꯑꯩꯗꯤ ꯍꯌꯦꯡ ꯍꯦꯛꯇ ꯑꯣꯏꯍꯟꯅꯤꯡꯉꯤ
ꯑꯦ ꯀꯨꯏꯗ꯭ꯔꯦ ꯀꯨꯏꯗ꯭ꯔꯦ ꯑꯗꯣ ꯑꯊꯨꯕꯗ ꯆꯥꯛꯀꯧꯕ ꯄꯥꯎ ꯍꯩ ꯂꯥꯛꯑꯅꯤ ꯑꯗꯣ ꯏꯆꯦꯗ ꯂꯥꯛꯑꯝꯗꯥꯏꯗ ꯀꯣꯜꯗꯣ ꯇꯧꯔꯛꯑꯒꯦ
ꯇꯧꯔꯣ ꯇꯧꯔꯣꯑꯣ ꯉꯥꯗꯤ ꯀꯩ ꯉꯥ ꯇꯧꯁꯦ ꯍꯥꯏꯅꯣ
ꯑꯁ ꯉꯥ ꯑꯃ ꯌꯥꯎꯔꯅꯤ ꯅꯤ ꯁꯤꯡꯖꯨ ꯑꯃꯒ ꯏꯔꯣꯝꯕ ꯑꯃꯒ ꯆꯝꯐꯨꯠ ꯑꯃꯒ ꯌꯥꯎꯍꯜꯂꯒꯦ ꯈꯟ
ꯑꯥ ꯑꯉꯥꯡꯁꯨ ꯆꯥꯕ ꯌꯥꯕ ꯆꯝꯐꯨꯠ ꯑꯃ ꯑꯗꯒꯤ ꯎꯠꯇꯤꯁꯨ ꯌꯥꯝ ꯄꯥꯝꯃꯦ ꯑꯉꯥꯡꯗꯣ ꯑꯗꯨꯅ ꯎꯠꯇꯤ ꯑꯃꯁꯨ ꯇꯧꯔꯝꯃꯣ ꯎꯝ ꯎꯝ
ꯇꯧꯔꯒꯦ ꯕꯥꯎꯒꯨꯝꯕ ꯑꯣꯏꯅ ꯇꯧꯔꯒꯦ
ꯑꯣ ꯕꯥꯎ ꯇꯧꯔꯁꯤꯔꯥ
ꯌꯥꯎꯗꯕ
ꯍꯣꯏ ꯑꯗꯨꯅ ꯐꯩꯗ ꯁꯔꯦꯡꯗꯨꯗꯤ ꯑꯍꯜ ꯂꯃꯟꯁꯨ ꯍꯧꯖꯤꯛꯀꯥꯟꯗꯤ ꯑꯅꯥ ꯑꯌꯦꯛ ꯃꯌꯥꯝ ꯇꯣꯏꯔꯕꯅꯤꯅ ꯁꯔꯦꯡꯕꯗꯨꯗꯤ ꯇꯣꯛꯑꯁꯤꯗ
ꯍꯣꯏ ꯇꯁꯦ ꯑꯗꯨꯅ ꯐꯔꯦꯗ ꯍꯥꯏꯗꯤ ꯁꯔꯦꯡ ꯑꯃꯨꯛ ꯇꯧꯅꯤ ꯑꯗꯩ ꯉꯥꯁꯤꯁꯨ ꯑꯃꯨꯛ ꯆꯥꯕ ꯌꯥꯏꯒ ꯌꯥꯗꯦꯒ ꯇꯧꯕ ꯈꯔꯁꯨ ꯂꯩꯔꯤ ꯑꯗꯨꯅ ꯑꯗꯨꯃꯥꯏꯅ ꯕꯥꯎꯗ ꯇꯧꯔ ꯂꯣꯏꯁꯤꯜꯂꯒꯦꯅ ꯇꯧꯕ ꯑꯗꯨꯝ ꯈꯔ ꯑꯆꯝꯕ ꯈꯔ ꯍꯥꯞꯄꯒ ꯃꯤꯛꯁ ꯇꯧꯁꯜꯂꯒ ꯇꯧꯔꯒꯦ ꯈꯜꯂꯕ
ꯌꯥꯔꯦ ꯌꯥꯔꯦ ꯑꯗꯨꯗꯤ ꯁꯨꯃꯥꯏꯅ ꯇꯧꯔꯁꯤ ꯉꯥ ꯑꯃ ꯊꯣꯡꯉꯁꯤ ꯊꯣꯡꯉꯝꯃꯣ ꯉꯥ ꯑꯃ ꯇꯥꯎꯔꯣ ꯆꯝꯐꯨꯠ ꯑꯃ ꯌꯥꯎꯔꯣ ꯎꯇꯤ ꯑꯃꯛ ꯒ ꯑꯗꯒꯤ ꯁꯤꯡꯖꯨ ꯇꯧꯒꯦꯔꯥ ꯏꯔꯣꯝꯕ ꯇꯧꯒꯦꯔꯥ ꯑꯃ ꯇꯧꯔꯝꯃꯣ
ꯎꯝ
ꯑꯗꯨꯒ ꯏꯆꯦ ꯂꯥꯛꯑꯒ ꯍꯦꯛꯇ ꯃꯌꯥꯝ ꯄꯨꯂꯞ ꯍꯦꯛꯇ ꯁꯨꯃꯥꯡꯗ ꯊꯥꯡꯗꯣꯛꯑꯒ ꯆꯥꯃꯤꯟꯅꯔꯁꯤ
ꯃꯥꯅꯦ ꯑꯗꯨꯏꯁꯦ ꯍꯟꯗꯛꯇꯤ ꯂꯥꯗ ꯑꯣꯏꯅ ꯇꯧꯔꯁꯦ
ꯑꯦ ꯌꯥꯏꯅꯦ ꯑꯗꯨꯅꯕꯨ ꯍꯦꯟꯅ ꯄꯥꯃꯤꯅꯦ
ꯎꯏ ꯂꯥ ꯂꯥ ꯒꯤ ꯃꯍꯥꯎꯁꯤꯗꯤ ꯏꯆꯦ ꯀꯩ ꯍꯥꯏꯔꯨꯅꯤ ꯊꯤ ꯌꯥꯎꯈ꯭ꯔꯖꯥꯅꯤ
ꯑꯁ ꯑꯗꯨꯅꯕꯨ ꯍꯦꯟꯅ ꯄꯥꯝꯃꯦ ꯑꯩꯗꯤ ꯂꯥꯗꯤ ꯑꯩꯈꯣꯏ ꯃꯅꯤꯡꯒꯤ ꯂꯥ ꯑꯗꯨꯕꯨ ꯍꯧꯔꯤꯕ꯭ꯔꯣ
ꯍꯧꯥꯔꯤ ꯏꯆꯦ ꯑ ꯑꯩꯈꯣꯏ ꯑ ꯈꯔ ꯑꯃ ꯂꯩꯀꯥꯏꯒꯤ ꯑꯍꯜ ꯂꯃꯟꯁꯤꯡ ꯈꯔꯕꯨꯗꯤ ꯌꯥꯅꯈꯤꯕꯅꯤ ꯑꯗꯣ ꯂꯩꯕꯨꯗꯤ ꯂꯩꯔꯤ ꯈꯔ ꯈꯔ ꯑꯃ ꯌꯥꯅꯈꯔꯦ ꯑꯁ ꯂꯥꯗꯤ ꯐꯔꯦꯁꯦ ꯐꯖꯔꯦ ꯍꯧꯖꯤꯛ ꯍꯧꯖꯤꯛꯇꯤ
ꯌꯥꯝ ꯐꯩꯅꯦ ꯑꯗꯨꯗꯤ ꯑꯗꯨꯅꯦ ꯕꯖꯥꯔꯗꯒꯤ ꯂꯩꯕ ꯂꯥꯗꯨꯗ ꯆꯥꯗꯣꯏ ꯁꯔꯨ ꯑꯩꯈꯣꯏꯒꯤ ꯂꯥꯁꯤꯗ ꯑꯩꯁꯨ ꯆꯥꯅꯤꯡꯉꯦꯕ ꯑꯩꯒꯤ ꯎꯝ ꯑꯗꯨꯅꯦ ꯍꯦꯛꯑꯝꯃꯣ ꯅꯪꯅ ꯐꯖꯅꯒ ꯆꯥꯝꯊꯣꯛꯑꯝꯃꯣ ꯇꯩꯊꯣꯛꯑꯝꯃꯣ
ꯍꯣꯏꯅꯤꯁꯦ
ꯏꯆꯤ ꯍꯥꯏꯗꯤꯂ ꯑꯒ ꯑꯗꯨꯝ ꯆꯥꯔ
ꯑꯦꯁ ꯇꯧꯔ ꯗꯧꯅꯤ ꯇꯧꯔ ꯗꯧꯅꯤ ꯀꯨꯏꯔꯩ ꯏꯆꯤꯟ ꯅꯨꯄꯥ ꯆꯥꯛ ꯆꯥꯃꯤꯟꯅꯗꯕ
ꯀꯨꯏꯔꯦ ꯀꯨꯏꯔꯦ ꯑꯗꯨꯅꯦ ꯍꯥꯏꯕ ꯂꯥꯛꯑꯣ ꯑꯗꯨꯒ ꯏꯆꯦꯁꯨ ꯀꯦꯊꯗꯅ ꯃꯧꯊꯗꯅ ꯂꯥꯛꯑꯒꯦ
ꯎꯝ ꯐꯔꯦ ꯐꯔꯦꯁꯦ ꯑꯗꯨꯗꯤ ꯂꯥꯛꯑꯝꯗꯥꯏꯗ ꯄꯥꯎꯗ ꯍꯥꯏꯔꯛꯑꯒꯦ
ꯍꯣꯏ ꯍꯥꯏꯔꯛꯑꯣ ꯍꯥꯏꯔꯛꯑꯣ ꯎꯝ ꯎꯝ ꯎꯝ ꯎꯝ ꯍꯣ ꯍꯣꯏ